ꯅꯪꯁꯦ ꯅꯪꯉꯣꯏꯗꯕ ꯅꯪꯔꯛꯑꯦ ꯄꯨꯟꯁꯤꯁꯤꯗ
ꯑꯗꯨꯅꯤꯅꯦ ꯑꯗꯨ ꯑꯗꯨꯗ ꯊꯣꯛꯄꯅꯤꯅ ꯆꯥꯛꯁꯨ ꯆꯥꯗꯕ ꯌꯥꯗꯦ ꯇ꯭ꯔꯦ ꯑꯗꯨꯒ ꯑꯣꯝ ꯆꯠꯄꯗ ꯆꯠꯄꯣ ꯆꯥꯔꯒ ꯑꯗꯨꯝ ꯊꯣꯛꯈ꯭ꯔꯦ ꯑꯩꯈꯣꯏ ꯄꯥꯔꯇꯤ
ꯎꯝ ꯅꯪꯔꯨꯏꯗꯕꯈꯪ ꯅꯪꯁꯦ ꯇꯥꯟꯂꯦꯗ
ꯑꯩꯗꯣ ꯑꯗꯨꯝ ꯑꯦꯛꯁꯄꯤꯔꯌꯦꯟꯁ ꯑꯣꯏꯅ ꯑꯍꯥꯟꯕ ꯇꯣꯡꯒꯦ ꯍꯥꯏꯅ ꯈꯟꯕꯅꯦꯕ
ꯑꯗꯨ ꯐ꯭ꯂꯁꯨ ꯇꯨꯝꯕ ꯐꯪꯗ꯭ꯔꯦ
ꯑꯦ ꯐꯣꯇꯣ ꯀꯥꯞꯔꯤꯉꯩꯗ
ꯎꯝ ꯑꯗꯨ
ꯑꯁ ꯖꯥꯇꯖꯠ ꯇꯧꯕꯅꯤꯅ ꯑꯩꯗꯤ ꯑꯗꯨꯒꯤꯅꯦꯗ ꯏꯄꯥꯈꯣꯏ ꯏꯃꯥꯈꯣꯏꯅ ꯑꯩꯕꯨ ꯊꯥꯅꯤꯡꯗꯕꯗꯣ
ꯎꯝ ꯑꯗꯨꯏꯁꯨ ꯑꯃꯨꯔꯛ ꯁꯣꯏꯔꯒ ꯑꯗꯨꯝ ꯁꯣꯏꯒꯅꯤ ꯍꯥꯏꯕꯁꯨ ꯂꯩꯇꯦ ꯅꯣꯏꯒꯤꯁꯨ ꯏꯄꯥꯝ ꯃꯥꯜꯂꯛꯑꯦ ꯑꯗꯣ ꯁꯥꯏꯀꯜ ꯑꯃꯔꯛ ꯑꯦꯛꯁꯤꯗꯦꯟ ꯇꯧꯕꯒꯤ ꯊꯧꯍꯟꯗꯅ ꯊꯝꯕꯅꯤꯅꯦ ꯑꯩꯗꯣ ꯁꯥꯏꯀꯜ
ꯌꯥ ꯌꯥꯗꯦ ꯑꯗꯨꯒꯨꯝ
ꯑꯩꯈꯣꯏꯁꯨ ꯍꯥꯏꯕ ꯑꯦꯛꯁꯤꯗꯦꯟꯗꯣ ꯈꯔ ꯊꯤꯅ ꯇꯧꯕꯒꯤ ꯑꯩꯗꯤ ꯁꯨꯛꯇꯧ ꯁꯧꯍꯟ ꯇꯕꯅꯤꯅꯦ
ꯃꯣꯏꯗꯤ ꯋꯥꯈꯜ ꯌꯥꯝ ꯄꯤꯛꯑꯦ ꯑꯗꯨꯝ ꯑꯗ ꯃꯄꯥꯟ ꯂꯝꯗ ꯂꯩꯔꯗꯤ ꯑꯁ ꯀꯔꯤ ꯀꯔꯤ ꯇꯧꯒꯅꯤ ꯑꯗꯨꯝ ꯑꯗꯨꯝ ꯋꯥꯈꯟꯗ ꯃꯣꯏ ꯃꯊꯟꯅ ꯁꯥꯒꯠꯄꯗꯣ
ꯍꯣꯏ ꯅꯣꯏꯁꯨ ꯑꯩꯈꯣꯏꯁꯨ ꯑꯗꯨꯝ ꯈꯔ ꯈꯔ ꯃꯥꯟꯅꯩꯗ ꯑꯗꯨꯝ ꯋꯥꯈꯟꯁꯦ
ꯑꯩꯈꯣꯏꯗꯤ ꯑꯗꯨꯝ ꯑꯂꯥꯞꯄꯒꯨꯝꯕꯗꯣ ꯏꯄꯥꯅ ꯏꯄꯥ ꯑꯗꯤ ꯏꯄꯥꯒ ꯏꯃꯥꯗꯤ ꯄꯨꯔꯥ
ꯑꯩꯈꯣꯏꯒꯤꯁꯅꯦ ꯑꯗꯨꯃꯥꯏꯅ ꯑꯣꯏ ꯌꯥꯝꯅ ꯈꯟꯒꯜꯂꯤꯀꯣ ꯀꯔꯤ ꯊꯣꯛꯀꯦꯗ ꯎꯝ
ꯑꯗꯣ ꯑꯩꯈꯣꯏꯗꯤ ꯄꯪꯆꯥꯥꯠ ꯆꯥꯠꯄꯗꯣ ꯌꯥꯗꯦꯕꯣ
ꯎꯝ ꯀꯣꯏꯁꯨꯅꯦꯗ ꯅꯨꯡꯇꯤꯒꯤ ꯐꯣꯟ ꯇꯧꯔꯛꯀꯅꯤ ꯏꯃꯥꯗꯤꯀꯣ ꯊꯥꯞꯅ ꯂꯩꯔꯗꯤ ꯑꯁꯤ ꯑꯗꯨ ꯅꯣꯏꯒꯤ ꯃꯅꯥꯛ ꯂꯩꯕ ꯐꯥꯎꯁꯨ ꯅꯨꯡꯇꯤꯒꯤꯀꯣ ꯇꯧꯔꯛꯀꯅꯤꯌꯦ ꯉꯁꯤ ꯀꯔꯤ ꯇꯧꯕ꯭ꯔꯥ ꯀꯗꯥꯏ ꯆꯠꯄ꯭ꯔꯥ ꯀꯔꯝꯍꯥꯏꯅ ꯇꯧꯕ꯭ꯔꯥ
ꯃꯥꯅꯦ ꯍꯣꯏ ꯇꯧꯕꯅꯦ ꯏꯄꯥꯅ ꯐꯣꯟ ꯇꯧꯔꯛꯄꯁꯦ ꯇꯧꯔꯛꯄꯁꯦ
ꯁꯥꯏꯌꯦ ꯁꯤ ꯅꯪꯒꯤ ꯑꯁꯤ ꯑꯩꯈꯣꯏ ꯏꯆꯦ ꯑꯉꯥꯡ ꯂꯩꯕꯤꯗꯗꯨꯅꯁꯨ ꯑꯁ ꯏꯄꯥ
ꯀꯅꯥ ꯌꯥꯗ꯭ꯔꯦꯍ ꯅꯪꯒꯤꯗꯣ ꯁꯦꯡꯗ꯭ꯔꯦ
ꯏꯀꯣ ꯏꯁꯨ ꯈꯟꯕꯅꯤ ꯇꯥꯕ꯭ꯔꯥ
ꯎꯝ ꯇꯥꯏꯌꯦ
ꯑꯣ ꯑꯩꯗꯤ ꯃꯨꯛꯒ ꯇꯥꯗꯕ꯭ꯔꯥꯅ ꯉꯥꯏꯍꯥꯛꯇꯪ
ꯀꯅꯥ ꯑꯃꯆꯥ ꯂꯩꯕꯤꯔꯣ
ꯑꯁ ꯅꯣꯏꯒꯤ ꯅꯆꯦ ꯑꯉꯥꯡ ꯂꯩꯕꯤꯗꯣ ꯍꯥꯏꯕ ꯑꯉꯥꯡ ꯂꯩꯕꯤ ꯍꯥꯏꯔꯗꯤ ꯀꯅꯥ ꯑꯣꯏꯒꯦꯔꯣ ꯑꯁꯤꯁꯨꯀꯣ ꯑꯁ ꯈꯪꯗꯦ ꯅꯄꯥꯅꯤꯁꯦ ꯒ꯭ꯌꯥꯟ ꯇꯥꯗꯦꯀꯣ ꯅꯣꯏ ꯏꯃꯨꯡꯁꯦ ꯅꯨꯄꯥꯅ ꯈꯛ ꯒ꯭ꯌꯥꯟ ꯇꯥꯏꯑꯌꯦ
ꯃꯥꯅꯦ ꯑꯗꯨ ꯑꯗꯨꯅ ꯍꯦꯟꯅ ꯁꯥꯊꯤꯌꯦ
ꯍꯣꯏ ꯍꯣꯏ ꯍꯣꯏ ꯑꯗꯨꯕꯨꯗꯤ ꯑꯁꯤꯅ ꯍꯦꯟꯅ ꯁꯥꯊꯤ ꯌꯥꯏ
ꯊꯕꯛ ꯑꯗꯨꯝ ꯑ ꯃꯆꯥ ꯂꯩꯌꯦ ꯐꯥꯎꯁꯨ ꯄꯨꯟꯁꯤꯗ ꯀꯔꯤꯁꯨ ꯈꯟꯗꯕꯅꯦ ꯑꯗꯨꯃꯥꯏꯅ
ꯑ ꯈꯪꯗ ꯈꯗ ꯃꯥꯗꯤ ꯈꯁꯤꯤꯅꯦ
ꯑꯅꯨ ꯃꯆꯥꯗꯣ ꯅꯨꯡꯁꯤꯕꯅꯦ ꯈꯪꯕ꯭ꯔꯥ ꯑꯉꯥꯡ ꯑꯣꯏꯔꯤꯌꯦ
ꯂꯁꯨꯗ ꯆꯍꯤ ꯀꯌꯥ ꯑꯣꯏꯈ꯭ꯔꯕ꯭ꯔꯣ ꯑꯗꯨ ꯅꯪꯍ ꯂꯩꯕꯗꯣ
ꯊ꯭ꯔꯤ
ꯑꯥ
ꯊ꯭ꯔꯤꯔꯥ ꯐꯣꯔꯔ ꯑꯣꯏꯔꯝꯝꯕꯅꯤ ꯑꯗꯣ ꯑꯗꯣ ꯂꯣꯟ ꯊꯣꯛꯇꯕꯗꯨ ꯌꯦꯡꯉꯨꯅꯦ ꯐꯣꯟ
ꯑꯦ ꯂꯣꯟ ꯐꯖꯅ ꯊꯣꯛ ꯆꯕ꯭ꯔꯣ
ꯀꯣꯟ ꯊꯣꯛꯇꯦ ꯍꯧꯖꯤꯛꯐꯥꯎ ꯉꯥꯡꯗꯦ
ꯁ꯭ꯀꯨꯜ ꯀꯥꯈ꯭ꯔꯦ ꯍꯥꯏꯕꯗꯨꯗꯤ
ꯁ꯭ꯀꯨꯜꯗꯣ ꯑꯩꯅ ꯅꯝꯐꯨꯅ ꯀꯥꯍꯟꯕ
ꯑ ꯍꯣꯏꯗ ꯌꯥꯏꯌꯦꯗ ꯑꯗꯨ ꯐꯖꯅ ꯊꯣꯛꯂꯁꯨ ꯊꯣꯛꯇ꯭ꯔꯁꯨ ꯑꯗꯨꯝ ꯂꯔꯟ ꯑꯣꯏꯕ ꯑꯣꯏꯅꯀꯣ
ꯎꯝ
ꯌꯥꯏ ꯌꯥꯏ ꯈꯪꯗꯦꯗ ꯒ꯭ꯌꯥꯟ ꯇꯥꯅꯤꯡꯉꯥꯏ ꯃꯤꯅ ꯇꯥꯗꯦ
ꯑꯩꯅ ꯇꯨꯏꯁꯟ ꯂꯧꯕ ꯁꯦ ꯊꯥꯈ꯭ꯔꯒ ꯂꯩꯈ꯭ꯔꯦ ꯇꯨꯁꯟ ꯂꯧꯕꯒꯤ ꯄꯩꯁꯥꯗꯨꯅ
ꯑꯩꯅ ꯍꯥꯏꯕꯅꯦꯕ ꯁꯨꯃꯥꯏꯅ ꯅꯪꯗꯤꯀꯣ ꯑꯩꯒꯤ ꯅꯨꯄꯤ ꯑꯣꯏꯔ ꯅꯍꯥꯟ ꯑꯩꯅ ꯗꯥꯏꯚꯣꯔꯁ ꯇꯧꯈ꯭ꯔꯅꯤ ꯅꯪ ꯅꯨꯄꯤ ꯄꯤꯗꯦꯅ ꯍꯥꯏꯕ
ꯕꯅꯤ ꯍꯣꯏ
ꯑꯩ ꯑꯗꯨꯝ ꯍꯥꯏꯕꯅꯦ ꯃꯥꯗꯣ
ꯑꯗꯨꯗꯤꯈꯣ ꯃꯆꯥ ꯂꯥꯏꯔꯤꯛ ꯇꯝꯍꯟꯅꯅꯤꯡꯉꯥꯏꯁꯨ ꯀꯨꯔꯤꯁꯨ ꯈꯪꯗꯦ ꯀꯌꯥꯃꯦꯟ ꯇꯥꯗꯦ ꯑꯗ ꯑꯗꯨ ꯄꯪꯂꯩ ꯂꯩ ꯂꯩꯔꯁꯨ ꯄꯩꯁꯥ ꯇꯤꯡꯗꯕꯤꯗ ꯂꯩꯕ ꯅꯠꯇꯦ ꯃꯥꯗꯤ ꯃꯤꯒꯤ ꯄꯩꯁꯥ
ꯍꯥꯏꯗꯤ ꯃꯥꯁꯦ ꯀꯔꯃꯍꯥꯏ ꯀꯔꯃꯥꯏꯅ ꯑꯣꯏꯕ꯭ꯔꯥ ꯈꯪꯗꯦꯅꯦꯀꯣ
ꯅꯪꯅ ꯋꯥꯔꯤ ꯈꯪꯗ꯭ꯔꯕꯅꯦ ꯑꯁ ꯂꯣꯏꯕꯅꯦ ꯑꯩꯈꯣꯏ ꯏꯃꯨꯡꯗꯣ ꯄꯨꯔꯥ ꯂꯣꯏꯈ꯭ꯔꯦ ꯌꯥꯝꯕꯗꯤ ꯏꯌꯥꯝꯕꯅ ꯏꯃꯥꯅ ꯍꯥꯏꯕꯅꯦꯕ ꯑꯩꯈꯣꯏ ꯏꯃꯨꯡꯁꯨ ꯅꯨꯡꯉꯥꯏꯍꯧꯗ ꯅꯣꯏ ꯏꯃꯨꯡꯁꯨ ꯅꯨꯡꯉꯥꯏꯍꯧꯗ ꯅꯪꯅ ꯂꯣꯏꯅ ꯑꯣꯠꯈ꯭ꯔꯦ ꯍꯥꯏꯅ
ꯎꯝ ꯌꯥꯝ ꯒ꯭ꯌꯥꯟ ꯇꯥꯗꯦ ꯃꯥꯁꯦ ꯐꯖꯅ ꯒ꯭ꯌꯥꯟꯗꯤ ꯇꯥꯗꯦ ꯑꯃꯨꯛꯀ ꯑꯃ ꯍꯥꯏꯁꯨ ꯃꯥꯗꯤ ꯈꯨꯝꯅꯤꯡꯉꯥꯏꯁꯨ ꯑꯗꯨꯝ ꯂꯩꯖꯩꯅꯦ ꯃꯁꯥꯅ
ꯈꯨꯝꯕꯅꯦ ꯑꯗꯨꯝ ꯈꯨꯝꯕꯅꯦ ꯑꯗꯨ ꯃꯥꯗꯣ ꯑꯗꯨꯗ ꯂꯩꯕꯗꯣ ꯂꯥꯏꯅ ꯂꯩꯕ ꯅꯠꯇꯦ ꯅꯍꯥꯟ ꯁꯤꯗꯣꯏ ꯀꯨꯟ ꯂꯥꯏꯑꯑꯣ ꯑꯣ ꯑꯗꯨꯗ ꯁꯨ ꯑꯣ ꯑꯗꯨꯗꯁꯨ ꯑꯩꯈꯣꯏꯅ ꯐꯖꯅ ꯆꯩꯔꯒ ꯄꯩꯁꯥ ꯄꯤꯈ꯭ꯔꯕꯅꯤ ꯃꯤꯒꯤ ꯂꯣꯏꯅ ꯁꯤꯡꯉꯣ ꯍꯥꯏꯅ ꯉꯥꯏ ꯑꯩꯈꯣꯏꯅꯤ ꯃꯥꯒꯤ ꯃꯥꯒꯤ ꯐꯣꯟꯁꯦ ꯃꯥꯒꯤꯦ ꯐꯣꯟꯁꯦ ꯂꯩꯕ꯭ꯔꯥ ꯅꯠꯇ꯭ꯔꯒ
ꯍꯧꯖꯤꯛ ꯃꯥꯅ ꯄꯥꯏꯕꯁꯦ
ꯃꯥ ꯐꯣꯟ ꯄꯥꯏꯗꯕꯅꯦ ꯍꯣꯏ ꯀꯃꯥꯏꯅ ꯅꯠꯇꯦ ꯅꯠꯇꯦ ꯃꯥꯒꯤ ꯐꯣꯟ ꯅꯍꯥꯟ ꯑꯍꯥꯟꯕꯗꯤ ꯀꯩꯅꯣꯅꯦ ꯎꯝ ꯔꯦꯗꯃꯤꯅꯦ
ꯑꯗꯨ ꯁꯤꯅ ꯀꯔꯤ ꯐꯣꯟꯔꯣ
ꯑꯗꯨ ꯐꯣꯟꯗꯣ ꯆꯥꯅꯅꯗꯤ ꯀꯅꯥꯅꯔ ꯅꯠꯇꯦ ꯀꯅꯥꯅꯔ ꯑꯃꯅꯗꯤ ꯚꯤꯚꯣꯅꯤ ꯍꯥꯏꯕꯒꯨꯝ ꯇꯧꯕꯅꯦ
ꯀꯔꯤ
ꯚꯣ ꯚꯣ ꯔꯄꯣꯄꯣꯔꯥ ꯑꯥ
ꯍꯣꯏ ꯑꯗꯨꯗꯤ ꯀꯃꯥꯏꯅ ꯇꯧꯕ꯭ꯔꯣ ꯈꯪꯗꯦ ꯃꯣꯏꯅꯗꯤ ꯃꯣꯏꯒꯤ ꯐꯣꯟ ꯑꯃꯟꯕꯅꯦ ꯍꯥꯏꯕꯒꯤ ꯑꯩꯗꯤ ꯑꯗꯨꯝ ꯈꯟꯕꯅꯦ
ꯄꯣꯟꯠ ꯑꯍꯟꯥꯟꯕꯗꯨꯗꯤ ꯅꯍꯥꯟ ꯃꯥꯅ ꯀꯩꯅꯣ ꯊꯝꯈ꯭ꯔꯕꯅꯦꯕ
ꯍꯥꯏꯗꯤ ꯈꯪꯗꯦ ꯀꯔꯤꯁꯨ
ꯄꯣꯟ ꯑꯃꯥꯟꯕꯗꯨꯗꯤ ꯀꯩꯅꯣ ꯃꯤꯅ ꯃꯥꯅ ꯑꯥꯗ ꯃꯣꯏ ꯈꯨꯟꯗ ꯊꯝꯈ꯭ꯔꯦ ꯍꯥꯏꯌꯦꯕ
ꯎꯝ ꯎꯝ ꯇ ꯂꯩꯗꯁꯤꯟꯄꯤ ꯋꯥꯔꯤꯔꯤꯁꯦ ꯇꯟꯕꯅꯦ ꯅꯪ ꯂꯩꯃꯤꯟꯅꯕ ꯀꯥꯟꯗ ꯈꯪꯍꯟꯒꯅꯤ
ꯑꯩꯁꯨ ꯏꯆꯦꯅꯦ ꯍꯥꯟꯅꯗꯤ ꯌꯥꯝ ꯅꯨꯡꯁꯤꯔꯝꯕꯅꯦ ꯍꯧꯖꯤꯛꯇꯤ ꯌꯦꯡꯅꯤꯡꯗ꯭ꯔꯦ ꯁꯨꯡ ꯌꯦꯡꯅꯤꯡꯗꯕꯅꯦꯍꯦ ꯅꯪ ꯈꯪꯗꯕꯅꯦ ꯑꯗꯨ ꯐꯠꯇꯕꯅꯦ ꯌꯥꯝꯅ ꯑꯗꯨ ꯐꯠꯇꯕꯅꯦ ꯐꯠꯇꯕ ꯀꯧꯕꯅꯦ ꯑꯗꯨ ꯈꯪꯕ꯭ꯔꯥ
ꯍꯅꯦ ꯍꯒꯥꯏ ꯍꯣꯏ
ꯅꯧꯅ ꯑꯗꯨꯝ ꯍꯧꯖꯤꯛꯇꯤ ꯑꯗꯨꯝ ꯏꯌꯥꯝꯕꯅꯁꯨ ꯑꯩꯉꯣꯟꯗ ꯀ꯭ꯔꯤꯁꯨ ꯆꯩꯕ ꯉꯝꯗ꯭ꯔꯦꯕ ꯑꯩꯗꯤ ꯑꯁꯤꯗ ꯂꯩꯕꯁꯨ ꯐ꯭ꯔꯤꯅ ꯂꯩꯇꯦꯕ ꯑꯗꯨꯝ ꯑꯉꯥꯡ ꯇꯨꯏꯁꯟ ꯂꯧꯔꯒ ꯑꯗꯨꯝ ꯀꯔꯤ ꯇꯧꯔꯒ ꯂꯩꯑꯕ ꯍꯣꯏ ꯐ꯭ꯔꯤꯅ ꯂꯩꯇꯦꯕ ꯁꯤꯗꯁꯨ ꯑꯗꯨꯝ ꯄꯩꯁꯥ ꯇꯥꯜꯂꯒ ꯂꯩꯑꯕ ꯕꯥ ꯃꯥꯗꯤ ꯌꯦꯡꯉꯣꯅꯦ ꯑꯅꯤ ꯄꯣꯛꯈ꯭ꯔꯦ ꯑꯗꯨꯒ ꯑꯗꯨꯒ ꯑꯅꯤ ꯃꯆꯥ ꯑꯅꯤ ꯂꯩꯈ꯭ꯔꯦ ꯑꯩꯈꯣꯏ ꯑꯩꯉꯣꯟꯗ ꯂꯣꯏꯅ ꯌꯣꯛꯍꯟꯈ꯭ꯔꯦ ꯌꯦꯡꯉꯣ ꯄꯩꯁꯥꯁꯨ ꯀꯔꯤꯁꯨ ꯄꯤꯕꯁꯨ ꯅꯠꯇꯦ ꯃꯤ ꯑꯃ ꯁ꯭ꯀꯨꯜꯒ ꯍꯥꯟꯕꯁ ꯌꯥꯝ ꯋꯥꯕꯅꯤꯅꯦ ꯃꯤ ꯑꯅꯤꯅꯤꯅꯦ ꯑꯩꯈꯣꯏꯅ ꯂꯣꯏꯅ ꯍꯪꯔꯛꯑꯦ ꯑꯗꯣ ꯄꯤꯗꯤ ꯄꯤꯗꯦ ꯑꯩꯁꯨ
ꯎ
ꯅꯍꯥꯟꯁꯨ ꯑꯃꯔ ꯌꯦꯡꯉꯨꯅꯦ ꯂꯣꯇ꯭ꯔꯤ ꯄꯩꯁꯥꯗꯣ ꯊꯝꯔꯒꯀꯣ ꯃꯥꯅ ꯂꯧꯔꯝꯕꯅꯦꯕ ꯈꯪꯕ꯭ꯔꯥ ꯂꯣꯇ꯭ꯔꯤ ꯄꯩꯁꯥ ꯍꯥꯏꯕꯗꯤ ꯑꯩ ꯑꯩꯗꯤ ꯂꯣꯇ꯭ꯔꯤꯒꯤ ꯀꯩꯅꯣ ꯑꯣꯏꯌꯦꯕ ꯅꯠꯇꯦ ꯑꯩꯗꯤ ꯂꯨ ꯭ꯔꯤꯒꯤ ꯄꯩꯁꯥꯗꯣ ꯑꯩꯅ ꯂꯤꯗꯔꯅꯦꯕ ꯑꯩꯈꯣꯏ ꯁꯤꯗ ꯈꯨꯟꯗ ꯗꯣ ꯑꯩꯈꯣꯏꯗꯗꯤ ꯀꯔꯤ ꯍꯥꯏꯒꯅꯤ ꯂꯣꯇ꯭ꯔꯤ ꯇꯧꯔꯒ ꯑꯩꯅ ꯑꯩꯅ ꯀꯩꯅꯣ ꯃꯣꯔꯔꯤꯔ ꯑꯗꯨꯒꯨꯝꯕ ꯑꯣꯏꯕꯗꯣ ꯑꯣꯏꯌꯦꯕ ꯑꯩꯅ ꯐꯥꯔꯁ ꯂꯧꯋꯦꯕ ꯂꯣꯇ꯭ꯔꯤꯗꯣ ꯇꯥꯕ꯭ꯔꯥ ꯑꯩꯅ ꯐꯥꯔꯁ ꯂꯧꯋꯦꯕꯀꯣ
ꯑꯥ
ꯑꯩꯅ ꯀꯩꯅꯣ ꯑꯣꯏꯕꯒꯤ ꯑ ꯂꯤꯗꯔ ꯑꯣꯏꯕꯒꯤ ꯑꯗꯨꯒꯤ ꯃꯤꯅ ꯑꯩꯉꯣꯟꯗ ꯑꯗꯨꯝ ꯄꯩꯁꯥ ꯄꯤꯔꯛꯑꯦꯕꯥ
ꯎꯡ
ꯈꯣꯝꯕꯗ‌ꯣ ꯑꯗꯣ ꯄꯩꯁꯥ ꯄꯤꯔꯛꯄꯗ‌ꯣ ꯃꯤꯅꯥ ꯄꯩꯁꯥ ꯄꯤꯔꯛꯄꯗꯣ ꯈꯪꯕ꯭ꯔꯥ ꯃꯥꯅ ꯂꯧꯔꯝꯕꯅꯦꯕ ꯈꯪꯕ꯭ꯔꯥ
ꯑꯦ
ꯑꯩ ꯑꯩ ꯑꯩꯗꯣ ꯎ ꯏꯄꯥꯅꯄꯤꯒꯤꯅꯤ ꯍꯣꯔꯦꯟ ꯍꯥꯏꯅ ꯍꯥꯏꯔꯒ ꯃꯥꯅ ꯂꯧꯈ꯭ꯔꯕ ꯑꯗꯣ ꯂꯣꯇ꯭ꯔꯤꯗꯤ ꯍꯌꯦꯡꯅꯤ ꯄ ꯈꯪꯕ꯭ꯔꯥ ꯍꯌꯦꯡꯅꯦꯕ ꯑꯌꯨꯛ ꯉꯟ ꯅꯥꯟꯅ ꯇꯧꯋꯦꯕ ꯑꯩꯈꯣꯏꯗꯤ ꯄꯩꯁꯥ ꯋꯥꯠꯄ ꯌꯥꯗꯦꯕ ꯈꯪꯕ꯭ꯔꯥ ꯦꯛꯅꯦꯕ ꯄꯩꯁꯥ ꯋꯥꯠ ꯆꯠꯄ ꯌꯥꯗꯦꯕ ꯄꯩꯁꯥ ꯋꯥꯠꯂꯗꯤ ꯑꯩꯉꯣꯟꯗ ꯂꯣꯏꯅ ꯑꯩꯒꯤ ꯔꯤꯛꯁꯅꯦꯕ ꯈꯪꯕ꯭ꯔꯥ ꯈꯨꯗꯛ ꯈꯨꯗꯛꯇ ꯄꯤꯒꯗꯧꯕꯅꯦ ꯃꯣꯏꯗꯤ ꯐꯪꯕꯗꯣ ꯄꯩꯁꯥ ꯀꯔꯤꯁꯨ ꯋꯥꯠꯄ ꯌꯥꯗꯦꯕ ꯑꯗꯨ ꯃꯥꯅ ꯂꯤꯁꯤꯡ ꯂꯤꯁꯤꯡ ꯑꯍꯨꯝ ꯂꯧꯈ꯭ꯔꯕꯅꯦꯕ ꯑꯣ ꯑꯗꯨ ꯑꯗꯨ ꯅꯨꯃꯤ ꯇꯤꯒꯣ ꯑꯁ ꯅꯍꯥꯟ ꯂꯥꯛꯄꯗꯣ
ꯎꯡ ꯎꯡ
ꯑꯗꯨꯗꯒꯤ ꯑꯩꯁꯦ ꯁꯥꯎꯈ꯭ꯔꯦ ꯏꯄꯥꯉꯣꯟꯗ ꯑꯁ ꯅꯪ ꯊꯤꯗꯕ ꯌꯥꯗꯦ ꯑꯗꯨꯒꯤ ꯏꯄꯥꯁꯨ ꯀꯗꯥꯏꯗ ꯊꯤꯒꯦꯔꯣ ꯑꯩꯅ ꯂꯧꯋ‌ꯣ ꯀꯔꯤꯁꯨ ꯍꯥꯏꯗꯦ ꯍꯥꯏꯅ ꯍꯥꯏꯕ ꯏꯄꯥꯅ ꯈꯨꯗꯛ ꯇ ꯑꯩꯅꯕꯨꯣ ꯈꯠꯅꯔꯒꯀꯣ ꯑꯁꯇ ꯏꯕꯅꯦ ꯀꯗꯥꯏ ꯀꯗꯥꯏꯗꯒꯤꯔ ꯂꯧꯕ꯭ꯔꯥ ꯌꯥ ꯃꯦꯟ ꯇꯗꯦ
ꯈꯪꯗꯦ ꯃꯣꯏꯁꯨ ꯑꯗꯨꯝ ꯃꯥꯁꯦ ꯄꯩꯁꯥ
ꯂꯩꯇꯦ ꯅꯪ ꯈꯪꯂꯪꯂꯛꯀꯅꯤ ꯅꯪ ꯂꯩꯕ ꯀꯥꯟꯗ ꯌꯦꯡꯉꯣ
ꯅꯠꯇꯦ ꯑꯗ‌ꯣꯏꯁꯨ ꯑꯩꯈꯣꯏꯉꯣꯟꯗꯕꯨꯗꯤ ꯑꯩꯈꯣꯏ ꯈꯪꯗꯤ ꯈꯪꯉꯦꯕꯀꯣ ꯃꯥ ꯑꯗꯨꯝ ꯊꯤꯌ‌ꯦꯕ ꯑꯗꯨ ꯑꯩꯈꯣꯏꯉꯣꯟꯗꯗꯤ ꯍꯪꯗꯦꯕ ꯃꯔꯝꯗꯤ ꯑꯩꯈꯣꯏꯁꯨ ꯂꯩꯇꯦ ꯍꯥꯏꯕꯗꯣ ꯈꯪꯉꯦꯕ
ꯑꯗꯣ ꯅꯨꯡꯇꯤꯒꯤꯅꯦ ꯍꯥꯡꯕꯗꯣ ꯈꯪꯕ꯭ꯔꯥ ꯃꯥꯗꯤꯅꯦ
ꯍꯣꯏꯅꯦ ꯃꯥ ꯅꯨꯡꯇꯤꯒꯤ ꯊꯤꯌꯦꯦ ꯈꯪꯗꯦ ꯀꯔꯃꯥꯏ ꯀꯔꯝꯃꯥꯏꯅ
ꯑꯗꯣ ꯀꯃꯥꯏꯅ ꯋꯥꯕ꯭ꯔꯥ ꯈꯪꯕ꯭ꯔꯥ ꯃꯥꯗꯨ ꯇꯣꯂꯞ ꯆꯥꯗꯦꯕ ꯃꯥꯗꯣ ꯑꯗꯣ ꯌꯥ ꯌꯦꯡꯉꯨꯅꯦ ꯏꯇꯩꯁꯨ ꯇꯣꯂꯣꯞ ꯌꯥꯝ ꯆꯥꯗꯦꯕ
ꯍꯝ
ꯑꯗꯨꯃꯥꯏꯅ ꯇꯧꯕꯅꯦ ꯃꯣꯏꯗꯣ ꯑꯣ ꯃꯥꯗꯤ ꯑ ꯃꯥꯅ ꯃꯤꯒꯤ ꯄꯩꯁꯥ ꯄꯨꯕꯗꯣ ꯅꯤꯇꯤ ꯃꯊꯣꯏ ꯄꯤꯕꯗꯨꯅꯦꯕ ꯋꯥꯟ ꯃꯟ ꯨꯝꯕꯗ ꯇꯦꯟ ꯊꯥꯎꯖꯟꯒꯨꯝꯕ ꯍꯦꯜꯂꯦꯕ ꯃꯥꯅꯦ ꯃꯊꯣꯏ ꯄꯤꯕꯗꯣ ꯃꯥꯊ ꯂꯧꯣ ꯁ ꯆꯥꯗꯔꯒ ꯑꯩꯉꯣꯟꯅꯦ ꯃꯤ ꯑꯃ ꯑꯃꯗꯒꯤ ꯄꯨꯔ ꯑꯗꯨꯗꯒꯤꯅꯦꯕ
ꯑꯁꯦꯡꯕ ꯑꯁ ꯀꯔꯝꯍꯥꯏꯅ ꯀꯔꯤꯒꯤꯗꯨꯛ ꯂꯥꯎꯔꯝꯕ꯭ꯔꯥ ꯃꯥꯗꯤꯀꯣ ꯑꯣ